ꯍꯜꯂꯣ ꯇꯥꯏꯌꯦ ꯇꯥꯏꯌꯦ ꯀꯩꯗꯧꯔꯤꯅꯣ
ꯑꯁ ꯆꯥꯛ ꯆꯥꯊꯣꯛꯑꯒ ꯂꯩꯗ
ꯐꯣꯟ ꯌꯦꯡꯕ ꯃꯥꯂꯦꯀꯣ ꯅꯪ
ꯎꯝ ꯈꯔꯗꯤ ꯌꯦꯉꯝꯃꯦ ꯊꯥꯏꯅꯒꯤ ꯊꯥꯏꯅ ꯊꯥꯏꯅꯒꯤ ꯐꯣꯇꯣ ꯌꯦꯡꯉꯒ ꯂꯩꯕꯅꯤꯗ ꯑꯩꯒꯤ ꯏꯁꯇꯣ ꯀꯂꯦꯛꯗ ꯂꯩꯕꯁꯤꯡꯗ
ꯅꯨꯡꯉꯥꯏꯌꯦ ꯅꯨꯡꯉꯥꯏꯌꯦ ꯀꯅꯥ ꯀꯅꯥ ꯂꯩꯕ꯭ꯔꯣ
ꯑꯩꯒꯤ ꯃꯔꯨꯞ ꯑꯃ ꯅꯍꯥꯟ ꯂꯩꯃꯤꯟꯅꯕꯗꯣ ꯑꯗꯨꯝ ꯂꯩꯃꯤꯟꯅꯩ ꯂꯩꯗ
ꯃꯥꯒꯤ ꯐꯣꯟꯒꯤ ꯃꯈꯣꯟ ꯇꯥꯏꯑꯦ ꯑꯗꯨꯒꯤ ꯀꯔꯤ ꯌꯦꯡꯕ꯭ꯔꯣ ꯃꯥꯕꯨꯣ ꯌꯥꯝ ꯅꯨꯡꯉꯥꯏꯕ ꯌꯦꯡꯕ ꯖꯥꯠꯂꯣ
ꯃꯥꯁꯨ ꯍꯣꯏ ꯀꯩꯅꯣ ꯌꯦꯡꯉ ꯂꯩꯕꯅꯤ ꯑꯦꯗꯚꯔꯇꯤꯁꯃꯦꯟꯒꯨꯝꯕ ꯌꯦꯡꯉ ꯂꯩꯕꯅꯤ
ꯑꯣ ꯐꯩꯌꯦꯅꯦ ꯗꯨꯗꯤ ꯀꯔꯤ ꯃꯊꯦꯜ ꯆꯥꯔꯒꯦ
ꯑꯩ ꯉꯁꯤꯗꯣ ꯉꯔꯥꯡꯗꯣ ꯄꯣꯔꯛ ꯆꯥꯕꯀꯣ ꯑꯗꯨꯒꯤ ꯂꯦꯝꯍꯧꯗꯣ ꯑꯃꯨꯛꯀ ꯆꯥꯕ
ꯌꯥꯝ ꯍꯥꯎꯋꯦꯅꯦ ꯑꯗꯨꯗꯤ
ꯅꯣꯏꯗꯤ ꯆꯥꯔꯕꯣ
ꯑꯩꯈꯣꯏꯗꯤ ꯍꯣꯏ
ꯅꯪꯗꯤ ꯅꯨꯡꯊꯤꯤꯟꯗ ꯀꯔꯤ ꯀꯔꯤ ꯇꯧ ꯀꯔꯤ ꯀꯔꯤ ꯇꯧꯔ ꯆꯨꯝꯅ ꯊ꯭ꯔꯤꯗ ꯂꯩꯕ꯭ꯔꯥ
ꯑ ꯑꯩꯗꯤ ꯐ꯭ꯔꯤ ꯇ꯭ꯋꯦꯟꯇꯤ ꯐꯣꯔ ꯕꯥꯏ ꯁꯦꯚꯦꯟꯅꯦ
ꯑꯁ ꯌꯥꯝ ꯅꯨꯡꯉꯥꯏꯅꯦ ꯑꯗꯨꯗꯤ ꯅꯆꯦꯠ ꯃꯆꯦꯠ ꯃꯅꯥꯛꯇ ꯂꯩꯕꯅꯤꯅ ꯅꯨꯡꯉꯥꯏꯔꯝꯅꯤꯅꯦ
ꯍꯣꯏ ꯄꯨꯔꯛꯑꯗꯤ ꯆꯥꯔꯦ ꯄꯨꯔꯛꯇ꯭ꯔꯗꯤ ꯆꯥꯗ꯭ꯔꯦ
ꯀꯔꯤ
ꯃꯤ ꯄꯨꯔꯛꯄꯗ ꯑꯗꯨꯝ ꯉꯥꯏꯔꯤꯅꯦꯕ ꯆꯥꯅꯤꯉꯥꯏ
ꯑꯣꯗꯁꯨꯅꯅꯨꯡꯉꯖꯅꯤ
ꯎꯝ
ꯍ
ꯑꯣ ꯅꯣꯏꯗꯤ ꯀꯔꯤ ꯏꯟꯁꯥꯡ ꯆꯥꯕ꯭ꯔꯣ
ꯑꯩ ꯍꯧꯖꯤꯛꯇꯪ ꯉ ꯍꯥꯏꯔꯒ
ꯑꯣ ꯑ ꯑꯩ ꯋꯥꯈꯜ ꯑꯃꯗ ꯇꯥꯎꯔꯨꯔ ꯃꯥꯜꯂꯦ ꯋꯥꯈꯜ ꯑꯃ ꯀꯔꯤꯅꯣꯝꯃ ꯈꯜꯂ ꯂꯩꯅꯦ
ꯑ ꯁꯥ ꯌꯥꯝ ꯁꯕꯅꯤ ꯍꯥꯥ
ꯀꯩ ꯍꯥꯏꯕ ꯑꯃꯨꯛ ꯍꯥꯟꯅ ꯍꯥꯏꯌ
ꯅꯨꯡꯁꯥ ꯌꯥꯝ ꯁꯥꯕ꯭ꯔꯥ ꯅꯣꯏꯔꯣꯝꯗꯗꯤ
ꯎꯝ ꯑꯩꯅ ꯂꯩꯕ ꯃꯐꯝꯗꯤ ꯁꯥꯏ ꯎ ꯍꯧꯖꯤꯛ ꯛꯇꯤꯀꯣ ꯁꯥꯗꯦ ꯑꯗꯨ ꯑꯣꯏꯔꯁꯨ ꯍ꯭ꯌꯨꯃꯤꯠ ꯂꯩꯕꯒꯤꯀꯣ ꯍꯛꯆꯥꯡꯗꯣ ꯀꯩꯅꯣ ꯅꯞ ꯅꯞ ꯂꯥꯎꯔꯒ ꯂꯩꯌꯦ ꯈꯪꯗ
ꯑ
ꯍꯛꯆꯥꯡ ꯅꯨꯡꯉꯥꯏꯇꯕ ꯍꯥꯏꯇꯥꯔꯦ
ꯌꯨꯝꯗ ꯑꯃꯨꯛꯀ ꯊꯣꯛꯈ꯭ꯔꯣ ꯑꯗꯨꯗꯤ
ꯑꯁ ꯌꯨꯝꯗ ꯊꯣꯛꯅꯤꯡꯉꯥꯏꯗꯤ ꯈꯜꯂꯦ ꯭ꯌꯟ ꯇꯥꯔꯦꯅ
ꯑꯗꯨꯗ ꯊꯕꯛ ꯂꯩꯇ꯭ꯔꯗꯤ ꯐ꯭ꯔꯤꯗ ꯂꯩꯕ ꯁꯔꯨꯛꯇꯤ ꯌꯨꯝꯗ ꯏꯃꯥ ꯏꯄꯥꯕꯨ ꯃꯇꯦꯡ ꯇꯧꯕ ꯂꯥꯛꯂꯣ
ꯑꯩ ꯌꯨꯝ ꯄꯥꯟꯈ꯭ꯔꯁꯤꯅ ꯈꯜꯂꯅꯦ ꯍꯛꯇꯗꯤ ꯏꯃꯥꯟꯅꯕꯤꯁꯤꯡꯁꯨ ꯂꯣꯏ ꯄꯥꯟꯈ꯭ꯔꯦ
ꯀꯗꯤ ꯅꯆꯦ ꯐꯥꯎ ꯄꯥꯟꯗꯦ ꯍꯥꯏꯔꯒ ꯅꯪꯅ ꯑꯁꯤ ꯋꯥꯔꯤ ꯍꯧꯗꯣꯛꯑꯗꯤ ꯉꯆꯦ ꯁꯥꯎꯔꯣꯏꯗ꯭ꯔꯣ
ꯏꯆꯦꯁꯨ ꯃꯇꯥꯡ ꯆꯥꯔꯗꯤ ꯑꯗꯨꯝ ꯄꯥꯡꯅꯦ ꯑꯗꯣ ꯑꯉꯥꯡ ꯑꯍꯟ ꯂꯩꯕ꯭ꯔꯣꯅꯦ ꯄꯥꯅꯤꯡꯉꯗꯤ ꯑꯗꯨꯝ ꯄꯥꯜꯂꯅꯤ ꯀꯔꯤ
ꯑ
ꯅꯪꯁꯨ ꯅꯨꯄꯤ ꯂꯧꯕ ꯌꯥꯔꯦ ꯑꯗꯨꯗꯤ ꯑꯩꯈꯣꯏꯒꯤ ꯀꯩꯅꯣ ꯅꯠꯇ꯭ꯔꯣ ꯑꯩꯈꯣꯏꯒꯤ ꯂꯦꯡꯖꯥ ꯅꯠꯇ꯭ꯔꯣ ꯅꯪꯁꯦ
ꯎ ꯃꯥꯅꯦ
ꯅꯪꯁꯨ ꯄꯥꯟ ꯂꯧꯕ ꯌꯥꯔꯦ ꯂꯧꯔꯣ
ꯀꯥꯏꯗꯍꯦ ꯄꯥꯈꯪꯒꯤ ꯄꯨꯟꯁꯤꯁꯦ ꯄꯦꯟꯅ ꯂꯦꯝꯍꯧꯒꯦ
ꯌꯥꯝꯅ ꯈꯪꯕ꯭ꯔꯣ ꯅꯪꯒꯤꯗꯣ
ꯄꯥꯈꯪꯁꯦ ꯄꯥꯈꯪ ꯈꯔ ꯁꯥꯈꯤꯕ
ꯑꯣ ꯁꯑꯣ ꯁꯥꯑꯣ
ꯌꯨꯝ ꯄꯥꯜꯂꯒ ꯀꯩꯗ ꯌꯨꯝ ꯄꯥꯜꯂꯒ ꯏꯟꯖꯣꯏꯃꯦꯟꯁꯨ ꯇꯧꯕ ꯐꯪꯂꯉꯔꯣꯏ
ꯎꯝ ꯑꯗꯨꯕꯨꯗꯤ ꯆꯨꯝꯕꯋꯣ
ꯑꯩꯅ ꯈꯜꯂꯤꯁꯦ
ꯌꯨꯝ ꯄꯥꯟꯗ꯭ꯔꯤꯉꯩꯗ ꯑꯩꯅ ꯇꯧꯅꯤꯡ ꯇꯧꯅꯤꯡ ꯇꯧꯅꯤꯡꯕ ꯇꯧꯔꯒ ꯌꯨꯝ ꯄꯜꯂꯗꯤ ꯑꯗꯨꯝ ꯂꯣꯏ ꯇꯣꯞꯄꯗꯣ ꯑꯗꯨꯃꯥꯏꯅ ꯇꯧꯗꯕ
ꯍꯥꯏꯕꯗꯤ ꯅꯨꯄꯤꯒꯤꯁꯨ ꯈꯔ ꯈꯟꯗꯗꯤ ꯌꯥꯗꯦꯗꯅ
ꯍ ꯌꯥꯎꯅ ꯄꯤꯈꯟꯖꯩꯒꯣ ꯃꯤ
ꯅꯠꯇꯦ ꯑꯩ ꯑꯩꯒꯤ ꯏꯟꯖꯣꯏꯃꯦꯟ ꯈꯛꯇ ꯇꯧꯔꯒ ꯂꯩꯗꯦ ꯍꯣꯔꯦꯟ ꯋꯥ ꯐꯦꯃꯤꯂꯤ ꯌꯨꯝ ꯄꯥꯜꯂꯀꯥꯟꯗ ꯑꯗꯨꯒꯤ ꯑꯗꯨꯒꯤ ꯐꯤꯕꯝꯗꯨ ꯍꯣꯡꯗ꯭ꯔꯗꯤ ꯅꯨꯄꯤꯁꯨ ꯀꯌꯥꯝ ꯅꯨꯡꯉꯥꯏꯔꯣꯏꯕ
ꯅꯪꯒꯤ ꯅꯨꯄꯤꯗꯤ ꯑꯗꯨꯗꯤ ꯌꯥꯝ ꯅꯨꯡꯉꯥꯏꯔꯅꯤꯅꯦ
ꯅꯨꯡꯉꯥꯏ ꯅꯨꯡꯉꯥꯏꯅꯕꯗꯤ ꯁꯦꯝꯒꯦ ꯍꯥꯏꯅꯗꯤ ꯈꯜꯂꯤ
ꯑꯩ ꯑꯣꯏꯅ ꯅꯪꯗ ꯄꯥꯜꯂꯁꯤꯔꯥ ꯈꯪꯗ꯭ꯔꯦꯗ ꯅꯪ
ꯑꯗꯨꯁꯨ ꯑꯗꯨꯁꯨ ꯃꯇꯝ ꯂꯥꯛꯈꯤꯅꯤ ꯇꯥꯟꯅꯕ ꯃꯇꯝꯇꯪ
ꯄꯥꯟꯈ꯭ꯔꯁꯤꯔꯣ ꯑꯩꯗꯤ ꯌꯨꯝꯗ ꯂꯩꯕꯁꯨ ꯌꯥꯝ ꯋꯥꯔꯦꯅꯦ
ꯀꯥꯏꯗꯒꯤꯦ ꯍꯧꯖꯤꯛꯇꯤ ꯍꯧꯖꯤꯛꯇꯤ ꯑꯩꯈꯣꯏꯁꯨ ꯑꯉꯥꯡ ꯑꯣꯏꯔꯤꯦ ꯉꯥꯏꯍꯥꯛ ꯉꯍꯥꯛꯇꯤ ꯀꯩꯅꯩꯅꯣ ꯇꯧꯕ ꯇꯧꯕꯗꯝꯅꯤ
ꯄꯥꯜꯂꯒ ꯂꯧꯔꯥ ꯀꯔꯤꯔꯣ ꯃꯥꯁꯨꯨꯗꯣ ꯁꯨꯔ ꯆꯠꯂꯨꯔꯁꯦꯔꯣ
ꯄꯨꯟꯁꯤ ꯆꯨꯞꯄ ꯑꯗꯨꯗ ꯗꯤꯄꯦꯟ ꯇꯧꯔꯒ ꯂꯩꯒꯗꯕꯗꯣ ꯑꯁ ꯈꯜꯂꯨꯕꯗ ꯑꯁ ꯑꯩ ꯇꯁꯦꯡꯅ ꯑꯗꯨꯒꯨꯝꯕ ꯊꯕꯛꯇꯣ ꯇꯜꯂꯦꯕ
ꯒꯤ ꯇꯧꯅꯤ ꯍꯥꯏꯥꯏꯁ ꯁꯇꯦ ꯆꯂꯦ
ꯌꯨꯝꯗ ꯑꯩꯁꯨ ꯌꯨꯝꯗ ꯂꯩꯁꯨ ꯌꯥꯔꯤꯉꯩ ꯑꯩ ꯑꯗꯨꯗ ꯆꯠꯇꯅꯕ ꯍꯣꯠꯅꯩꯕ ꯀꯩ ꯀꯩꯅꯣ ꯊꯕꯛ ꯊꯕꯛ ꯑꯃ ꯂꯩ ꯍꯥꯏꯖꯤꯜꯂꯒꯀꯣ
ꯍꯣꯏ
ꯑꯗꯨꯃꯥꯏꯅ ꯇꯧꯔꯒ ꯑꯩꯁꯨ ꯂꯩꯊꯣꯛꯄꯅꯦꯕ ꯐꯥꯔꯝꯒꯨꯝꯕ ꯆꯠꯄꯗꯗꯤ ꯑꯃꯨꯔꯛ ꯑꯃꯔꯣꯝꯗ ꯍꯥꯏꯔꯤꯗꯤ ꯅꯨꯡꯉꯥꯏꯌꯦꯕꯀꯣ
ꯍꯣꯏ
ꯑꯗꯨꯕꯨ ꯑꯁ ꯑꯗꯨꯒꯨꯝꯕ ꯂꯧꯒꯨꯝꯕ ꯆꯠꯂꯒ ꯁꯨꯕꯁꯤꯗꯤ
ꯀꯌꯥ ꯍꯩꯅꯗꯅꯦ
ꯎꯝ ꯑꯩꯁꯨ ꯑꯁ ꯂꯧꯗꯤꯀꯣ ꯆꯠꯄꯗꯤ ꯑꯗꯨꯝ ꯈꯪꯗꯦ ꯑꯩꯗꯤ ꯂꯥꯞꯄꯗꯤ ꯆꯠꯅꯤꯡꯗꯦ ꯅꯛꯄꯨ ꯅꯛꯑꯗꯤ ꯆꯠꯅꯤꯡꯉꯦ
ꯑꯩꯕꯨꯗꯤ ꯑꯩꯕꯨꯗꯤ ꯆ ꯆꯠꯄ ꯆꯠꯂꯗꯤ ꯊꯕꯛ ꯇꯧꯗꯦ ꯆꯥꯛ ꯊꯣꯡꯕ ꯈꯛꯇꯪꯅꯤ
ꯑꯗꯨꯗꯤ ꯅꯨꯄꯤꯒ ꯊꯕꯛꯀ ꯆꯞ ꯃꯥꯟꯅꯩꯅꯦ
ꯑꯗꯨꯃꯥꯏꯅ ꯇꯧꯅꯤ ꯍꯥꯏꯗꯤ ꯆꯥꯛ ꯊꯣꯡꯁꯦ ꯌꯥꯝ ꯏꯟꯇꯔꯦꯁ ꯂꯩꯕꯀꯣ
ꯑꯣ ꯑꯁ ꯑꯗꯨꯗꯤ ꯅꯪꯒꯤ ꯅꯨꯄꯤ ꯑꯣꯏꯒꯦ ꯈꯜꯂꯤꯕ ꯑꯩꯁꯦ ꯑꯩ ꯁꯣꯏꯔꯦ ꯑꯩꯈꯣꯏꯅꯤꯒꯤ ꯃꯥꯟꯅꯔꯦꯕ ꯂꯧ ꯆꯠꯂꯒ ꯆꯥꯛ ꯌꯦꯟꯁꯥꯡ ꯊꯣꯡꯕꯁꯦ ꯑꯩꯁꯨ ꯂꯧ ꯆꯠꯂꯒ ꯆꯥꯛ ꯏꯟꯁꯥꯡ ꯊꯣꯡꯕꯅꯦꯕ
ꯑꯣ
ꯑꯅꯤ ꯃꯆꯥ ꯃꯆꯥ ꯐ ꯂꯩꯔꯗꯤ ꯁꯨꯗꯅꯕ ꯃꯤ ꯂꯩꯇ꯭ꯔꯦꯕ
ꯃꯥ ꯃꯤꯕꯨ ꯀꯧꯔꯒꯁꯨꯨꯍꯟꯗꯕꯤꯅꯤ
ꯑꯗꯨꯁꯨ ꯌꯥꯏꯌꯦꯅꯦꯀꯣ
ꯌꯦꯁ
ꯏꯅꯤꯁꯦ ꯊꯨꯡꯅꯗ꯭ꯔꯗꯤ ꯌꯥꯗ꯭ꯔꯦ
ꯐꯥꯝ ꯑꯩꯗꯤ ꯐꯥꯝꯒꯨꯝꯕꯗꯗꯤ ꯏꯟꯇꯔꯦꯁ ꯂꯩꯌꯦꯕꯀꯣ ꯐꯃꯤꯡ ꯃꯃꯠ ꯑꯗꯨꯒ ꯂꯧ ꯂꯧ ꯁꯨꯕꯗꯗꯤ ꯄ꯭ꯔꯦꯁ ꯂꯩꯗꯣꯏꯅꯦ
ꯍꯣꯏꯅꯦ ꯑꯁ ꯂꯧ ꯍꯧꯁꯦ
ꯑꯩꯁꯦ ꯑꯩꯒꯤ ꯏꯟꯇꯔꯦꯁꯁꯦ ꯂꯝ ꯀꯣꯏꯕ ꯆꯠꯄꯒꯨꯝꯕꯁꯦ ꯌꯥꯝ ꯏꯟꯇꯔꯦꯁ ꯌꯥꯝꯅ ꯂꯩꯔꯤꯅꯦ
ꯎꯝ
ꯄꯥꯈꯪ ꯑꯣꯏꯔꯤꯉꯩꯗ ꯄꯦꯟꯅ ꯀꯣꯏꯊꯣꯛꯀꯦ ꯍꯥꯏꯅ ꯈꯜꯂꯤꯅꯦ
ꯂꯥꯛꯑꯣꯅꯦ ꯀꯣꯏꯔꯨ ꯁꯤꯅꯦ ꯑꯥ ꯀꯩꯅꯣꯗ ꯀꯣꯏꯐꯝ ꯌꯥꯝ ꯂꯩꯌꯦ ꯀꯩꯅꯣꯗ ꯂꯥꯛꯑꯣ ꯑꯁꯦꯡꯕꯅꯦ ꯀꯩꯅꯣ ꯃꯇꯝꯗ ꯎꯝ ꯆꯍꯤ ꯂꯣꯏꯔꯝꯗꯥꯏꯗ ꯂꯥꯛꯑꯣ ꯇꯝꯗꯪ ꯂꯥꯛꯄ ꯌꯥꯒꯦꯔꯥ ꯍꯣꯏ ꯍꯣꯏ
ꯎ ꯑꯗꯨꯁꯨ ꯆꯍꯤ ꯈꯨꯗꯤꯡꯒꯤ ꯇ꯭ꯔꯤꯞ ꯑꯃꯃꯝꯗꯤ ꯁꯤꯟꯕꯅꯦ
ꯑꯗꯨꯗ ꯆꯠꯂꯨꯁꯦ ꯅꯪ ꯑꯩꯈꯣꯏ ꯑꯩ ꯑꯩꯈꯣꯏ ꯁꯤꯗ ꯂꯩꯕꯗꯣ
ꯎꯝ
ꯅ ꯑꯗꯨꯝ ꯂꯥꯛꯄ ꯌꯥꯏꯑꯕ ꯍꯥꯏꯕꯗꯤ ꯑꯩꯈꯣꯏ ꯅꯪ ꯀꯣꯏꯕ ꯆꯠꯂꯨꯁꯦ ꯍꯥꯏꯗꯤ ꯑꯩꯈꯣꯏꯗ ꯑꯗꯨꯝ ꯅꯪ ꯂꯥꯛꯄꯗꯤ ꯑꯩꯈꯣꯏꯗ ꯑꯗꯨꯝ ꯂꯥꯛꯄ ꯌꯥꯔꯦꯅꯥ ꯍꯥꯏꯗꯤ ꯑꯩꯅ ꯂꯩꯕ ꯃꯐꯝꯗꯒꯤ ꯇ꯭ꯔꯦꯅꯣ ꯑꯣꯔ ꯕꯥꯁꯅ ꯆꯠꯄ ꯌꯥꯕ ꯃꯐꯝ ꯌꯥꯝ ꯂꯩꯌꯦꯕ ꯑꯗꯨꯗꯣ ꯀꯣꯏꯕ ꯆꯠꯅꯤꯡꯉꯥꯏ ꯂꯥꯛꯄ ꯌꯥꯏ
ꯑꯗꯨ ꯂꯥꯛꯔꯒ ꯅꯣꯏꯅ ꯂꯥꯏꯐꯝ ꯄꯤꯗꯗꯤ ꯀꯃꯥꯏꯅ ꯇꯧꯗꯣꯏꯕ
ꯂꯩ ꯂꯩꯐꯝ ꯄ ꯑꯩꯈꯣꯏ ꯑꯩꯈꯣꯏ ꯍꯧꯖꯤꯛ ꯂꯩꯕ ꯔꯨꯝꯗꯣ
ꯎꯝ
ꯌꯥꯝ ꯄꯤꯛꯇꯦꯕꯀꯣ
ꯑꯥ
ꯑꯗꯨꯝ ꯅꯪ ꯏꯆꯦ ꯍꯥꯏꯕꯗꯤ ꯅꯪ ꯏꯃꯥꯟꯅꯕ ꯑꯣꯏꯅ ꯂꯥꯛꯄꯅꯤꯅ ꯑꯗꯨꯝ ꯊꯥꯔꯁꯨ ꯇꯨꯝꯕꯁꯨ ꯀꯩꯁꯨ ꯀꯥꯏꯗꯦꯅ
ꯌꯥꯏ ꯌꯥꯏ
ꯑꯗꯨ ꯊꯥꯔ ꯇꯣꯝ ꯇꯥꯔꯦꯅ ꯅꯪ ꯃꯤꯒꯤ ꯌꯨꯝꯗ ꯆꯠꯂꯒ ꯌꯥꯝ ꯐꯖꯕ ꯇꯨꯝꯒꯦ ꯍꯥꯏꯔꯣ
ꯀ ꯇꯨꯝꯕ ꯇꯨꯝꯐꯝ ꯂꯩꯔꯤꯗꯤ ꯃꯈꯥꯗ ꯑꯣꯏꯔꯣ ꯀꯩꯅꯣ ꯊꯃꯨꯡꯗ ꯑꯣꯏꯔꯣ ꯑꯗꯨ ꯌꯥꯏ ꯌꯥꯏꯗ
ꯍꯣꯏ ꯂꯩꯌꯦ ꯑꯗꯨꯕꯨꯗꯤ ꯂꯥꯛꯑꯣ
ꯣꯏ ꯀꯣꯏꯕ ꯆꯠꯄꯁꯦ ꯑꯁ ꯌꯥꯝ ꯅꯨꯡꯅ ꯅꯨꯡꯉꯥꯏꯀꯣ
ꯍꯣꯏ
ꯃꯥꯏꯟꯁꯦ ꯐ꯭ꯔꯦꯁ ꯑꯣꯏꯌꯦꯕꯀꯣ
ꯍꯣꯏ ꯑꯩꯈꯣꯏꯗꯤ ꯑꯁꯤꯒꯤ ꯊꯥꯒꯤ ꯇꯔꯤꯛ ꯇꯔꯥ ꯇꯔꯥ ꯅꯠꯇ꯭ꯔꯒ ꯅꯤꯄꯥꯥꯟ ꯃꯄꯜ ꯇꯔꯥꯗ ꯀꯣꯏꯕ ꯆꯠꯀꯅꯤ
ꯍꯟꯗꯛ ꯍꯟꯗꯛ ꯊꯥꯒꯤ ꯅꯠꯇꯦ ꯅꯦꯛꯁ ꯃꯟꯒꯤꯅꯤ
ꯑ ꯍꯣꯏ ꯅꯦꯛꯁ ꯃꯟꯒꯤ ꯅꯪꯁꯨ ꯂꯥꯛꯑꯣ ꯍꯥꯏꯔꯁꯨ ꯅꯪ ꯌꯥꯔꯔꯣꯏꯅꯦ
ꯌꯥꯅꯕ ꯍꯣꯠꯅꯕ ꯇꯥꯔꯦꯅꯦ ꯀꯩꯅꯣ
ꯂꯥꯛꯑꯣ ꯀꯣꯏꯔꯨꯁꯦ ꯄꯥꯈꯪ ꯑꯣꯏꯔꯤꯉꯩꯗ ꯅꯨꯡꯉꯥꯏꯔꯁꯦ ꯂꯩꯁ ꯑꯗꯨ ꯄꯥꯈꯪꯒꯤꯦ ꯂꯩꯁꯥꯕꯤ ꯄꯨꯟꯁꯤ ꯂꯣꯏꯔꯗꯤ ꯂꯧ ꯆꯠꯂꯒ ꯂꯣꯏꯔꯛ꯭ꯦ
ꯂꯧꯎꯒꯤ ꯋꯥꯔꯤꯗꯤ ꯇꯣꯑꯣꯗ
ꯐꯥꯒꯤ ꯇꯧꯕꯅꯦ ꯑꯩꯅ ꯍꯦꯟꯅ ꯇꯟꯈ꯭ꯔꯕꯅꯦꯅ ꯂꯧꯒ ꯒꯤ ꯋꯥꯔꯤꯁꯦ ꯍꯥꯏꯕ ꯋꯥꯅꯤ ꯌꯥꯝ ꯇꯜꯂꯦ
ꯌꯥꯔꯤꯉꯩ ꯂꯧꯨꯅꯕ ꯑꯩ ꯐꯤꯔꯦꯞ ꯂꯒꯅꯤ
ꯐꯩꯌꯦ ꯐꯩꯌꯦ ꯂꯥꯏꯔꯤꯛꯇꯣ ꯀꯟꯅ ꯄꯥꯎ ꯃꯤ ꯑꯣꯏꯅꯤꯡꯉꯥꯏ
ꯂꯩꯔꯤꯛꯁꯨ ꯂꯩꯔꯤꯛ ꯄꯥꯕꯁꯨ ꯌꯥꯝ ꯇꯜꯂꯤꯅꯦ ꯍꯧꯖꯤꯛ ꯀꯥꯟꯁꯤ
ꯑꯁꯦꯡꯕ ꯑꯁ ꯑꯩꯁꯨꯀꯣ ꯑꯁ ꯎꯝ ꯌꯥꯝ ꯇꯜꯂꯦ ꯅꯨꯡꯊꯤꯟꯗ ꯄꯥꯒꯦ ꯈꯜꯂꯁꯨ ꯇꯟꯕ ꯑ ꯅꯨꯡꯗꯥꯡꯗꯤ ꯑꯩꯈꯣꯏꯗꯤ ꯌꯥꯝ ꯁꯥꯏꯌꯦꯕ
ꯎꯝ ꯅꯣꯏ ꯍꯧꯖꯤꯛ ꯖꯣꯕ ꯊꯤꯔꯒ ꯂꯩꯕ꯭ꯔꯥ ꯀ ꯀꯩ ꯀꯔꯤ ꯇꯧꯔꯒ ꯂꯩꯕ꯭ꯔꯥ
ꯑꯩꯁꯦ ꯍꯧꯖꯤꯛ ꯐꯥꯎꯗꯤ ꯊ꯭ꯔꯤ ꯊꯤꯗ꯭ꯔꯤꯑꯕꯀꯣ
ꯑꯥ
ꯑꯁꯤꯒꯤ ꯊꯥ ꯈꯔ ꯂꯩꯔ ꯊꯥ ꯑꯃꯒꯨꯝꯕ ꯂꯩꯔꯒ ꯊꯤꯔꯅꯤ ꯅꯍꯥꯟꯗꯤ ꯑꯩꯅ ꯑꯩꯒꯤ ꯀꯩꯅꯣꯝꯃ ꯊꯥꯖꯤꯟꯕꯅꯦꯕ ꯑꯗꯨꯒꯤ ꯃꯣꯏ ꯊꯕꯛ ꯇꯤꯒꯤ ꯑ ꯀꯩꯅꯣ ꯏꯟꯇꯔꯚꯤꯌꯨ ꯇꯧꯅꯤꯡꯉꯥꯏꯗꯤ ꯀꯧꯔꯛꯄꯅꯦ
ꯑꯣ
ꯑꯩꯅ ꯍꯧꯖꯤꯛꯇꯤ ꯊꯕꯛꯁꯦ ꯇꯧꯅꯤꯡꯕ ꯄꯥ ꯄꯣꯛꯄꯗꯣ ꯈꯔ ꯋꯥꯠꯄ ꯑꯗꯨꯒꯤ ꯑꯩꯅ ꯑꯗꯨꯝ ꯂꯩꯖꯕ ꯆꯠꯇꯕ
ꯎꯝ ꯅꯣꯏꯗꯤ ꯄ꯭ꯔꯣꯐꯦꯁꯅꯦꯜ ꯅꯣꯏꯗꯤ ꯄ꯭ꯔꯣꯐꯦꯁꯅꯦꯜ ꯂꯥꯏꯟꯗ ꯑꯣꯏꯕꯅꯤꯅ ꯊꯕꯛꯁꯤ ꯏꯂꯥꯏ ꯂꯥꯏꯅ ꯐꯪꯕ ꯌꯥꯏꯅꯤ ꯑꯩꯈꯣꯏꯗꯤ ꯖꯦꯅꯦꯔꯦꯜꯗ ꯇꯝꯕꯅꯤꯅꯀꯣ ꯑꯩꯈꯣꯏꯒꯤꯁꯤ ꯍꯣꯏ ꯑꯗꯨ ꯑꯗꯨ ꯑꯣꯏꯔꯁꯨ ꯔꯦꯇꯤꯡꯗꯣ ꯑꯩꯈꯣꯏꯅ ꯅꯣꯏꯅ ꯈ꯭ꯔꯤ ꯆꯥꯟꯁꯇꯣ ꯅꯣꯏꯅ ꯈꯔ ꯋꯥꯡꯉꯤ ꯍꯥꯏꯕ ꯋꯥꯅꯤꯅ
ꯈꯪꯗꯦ ꯅꯣꯏꯒꯤꯁꯨ ꯂꯩꯈꯤꯅꯤ ꯋꯥꯒꯅꯨ ꯃꯇꯝ ꯍꯥꯏꯕꯗꯣ ꯂꯥꯛꯇꯕꯒꯤꯅꯦ
ꯋꯥ ꯑꯁ ꯑꯃꯔꯣꯝꯗ ꯍꯥꯏꯔꯗꯤ ꯋꯥꯕ ꯑꯃꯔꯣꯝꯗ ꯍꯥꯏ ꯍꯥꯏꯗ꯭ꯔ ꯍꯥꯏꯔꯗꯤ ꯋꯥꯈꯟꯗ ꯀꯩꯝ ꯐꯥꯎꯗꯕꯀꯣ ꯃꯔꯣꯝꯗ ꯈꯜꯂꯨꯔꯒꯗꯤ ꯑꯁ ꯀꯃꯥꯏꯅ ꯇꯧꯗꯣꯏꯅꯣ ꯀꯃꯥꯏꯅ ꯇꯧꯗꯣꯏꯅꯣ ꯁꯤ ꯋꯥꯔꯤ ꯁꯤ ꯋꯥꯈꯜ ꯈꯛꯇꯅꯤ ꯂꯥꯛꯏꯁꯦ
ꯑꯁ ꯑꯩꯁꯨꯅꯦ ꯋꯥꯈꯜ ꯃꯔꯛꯇꯗꯤ ꯌꯥꯝ ꯋꯥꯏꯑꯦꯕꯀꯣ ꯑꯗꯨꯝ ꯋꯥꯏꯑꯦ ꯃꯔ ꯑꯁ ꯃꯔꯛꯇꯗꯤ ꯑꯁ ꯈꯜꯂꯣꯏ ꯈꯜꯂꯔꯣꯏꯒꯦ ꯀꯥꯏꯅ ꯑꯩ
ꯅꯣꯏ ꯇꯝꯕꯗꯣ ꯆꯍꯤ ꯀꯌꯥ ꯅꯣꯏꯒꯤ ꯂꯥꯏꯟ ꯇꯝꯕꯗ ꯆꯍꯤ ꯀꯌꯥ ꯇꯝꯕ꯭ꯔꯥ ꯂꯣꯏꯕ ꯐꯥꯎ
ꯆꯍꯤ ꯃꯔꯤ ꯑ ꯏꯟꯇꯔꯟꯁꯤꯞ ꯂꯣꯏꯅ ꯂꯣꯏꯕ ꯑꯗꯣ ꯎꯝ ꯃꯔꯤ ꯍꯦꯜꯂꯤꯗ
ꯑꯣ
ꯑꯁ ꯃꯇꯥꯝ ꯌꯥꯝ ꯆꯪꯉꯦꯗ
ꯎꯝ ꯃꯇꯝ ꯌꯥꯝ ꯆꯪꯉꯦ
ꯆꯍꯤ ꯃꯔꯤ ꯍꯥꯏꯕꯁꯦ ꯌꯥꯝꯂꯕꯅꯦ ꯑꯩꯈꯣꯏꯅ ꯀꯩꯅꯣ ꯇꯧꯕꯩꯅꯦ ꯅꯪꯗꯤ ꯏꯃꯥꯟꯅꯕꯤ ꯇꯤꯟꯅꯔꯒ ꯂꯩꯕꯗꯣ ꯌꯥꯝ ꯄꯛꯇ꯭ꯔꯦ
ꯀꯔꯤ
ꯏꯃꯥꯟꯅꯕꯤ ꯈꯪꯉꯦ ꯍꯥꯏꯕꯗꯣ
ꯎꯝ
ꯅꯪ ꯌꯥꯝ ꯈꯪꯕꯗꯣ ꯌꯥꯝ ꯄꯛꯇꯦꯕ ꯏꯃꯥꯟꯅꯕꯤꯗ ꯇꯤꯟꯅꯕ ꯅꯨꯡꯉꯥꯏꯕ꯭ꯔꯥꯗꯣ
ꯑꯩꯗꯤ ꯈꯪꯉꯁꯨ ꯌꯥꯝ ꯄꯥꯛ ꯄꯥꯛ ꯃꯤ ꯅꯠꯇꯦ ꯀ꯭ꯂꯥꯁ ꯑꯩꯈꯣꯏ ꯀ꯭ꯂꯥꯁ ꯃꯥꯟꯅꯕꯗꯨ ꯁꯛꯀꯪꯒ ꯃꯔꯛ ꯃꯔꯛꯇ ꯋꯥꯔꯤ ꯁꯥꯕꯀꯣ ꯑꯗꯨꯃꯥꯏꯅ ꯇꯧꯌꯦꯕ ꯑꯩꯗꯤ ꯌꯥꯝ ꯀ꯭ꯂꯣꯖ ꯑꯣꯏꯅꯗꯤ ꯇꯤꯟꯅꯗꯦꯕꯀꯣ
ꯑꯣ
ꯍꯣꯁꯇꯦꯜꯕꯨ ꯗꯤ ꯂꯩꯃꯤꯟꯅꯩ ꯑꯗꯨ ꯑꯣꯏꯔꯁꯨ ꯃꯣꯏꯒꯤ ꯀꯝꯄ ꯃꯣꯏꯒꯤ ꯁꯥꯏꯠ ꯇꯣꯉꯥꯟꯅ ꯂꯩꯕ ꯑꯩꯈꯣꯏ ꯅꯨꯄꯥꯒꯤꯅ ꯇꯣꯉꯥꯟꯅ ꯊꯝ ꯑꯗꯨꯒꯤ ꯄꯨꯟꯕ ꯃꯇꯝꯁꯦ ꯄꯥꯛ ꯄꯨꯟꯗꯦꯕꯀꯣ ꯇꯨꯏꯁꯟꯒꯨꯝꯕ ꯇꯧꯕ ꯃꯇꯝꯗ ꯈꯔ ꯄꯨꯟꯕ ꯐꯪꯉꯦ
ꯑꯩꯈꯣꯏꯁꯨ ꯑꯗꯨꯝꯃꯥꯏ ꯆꯍꯤ ꯃꯔꯤ ꯂꯩꯃꯤꯟꯅꯔꯛꯑꯦ ꯍꯥꯏꯕꯅꯦ ꯑꯩ ꯃꯥꯕꯨꯗꯤ ꯀꯥꯍꯦꯟꯅ ꯂꯨꯅ ꯇꯤꯟꯅꯗꯦꯕꯀꯣ
ꯎꯝ
ꯑꯗꯨꯅ ꯑꯩꯈꯣꯏꯅ